ꯎꯝ ꯄꯨꯗꯣꯏꯅꯣ ꯆꯍꯤ ꯑꯃꯇꯪ ꯍꯜꯂꯒ
ꯍꯥꯥ ꯀꯔꯤ ꯍꯥꯏꯕ꯭ꯔꯣ
ꯀꯩꯁꯨ ꯍꯥꯏꯗꯦ
ꯑꯁ ꯑꯩ ꯕꯖꯥꯔ ꯆꯠꯀꯦ ꯇꯧꯕꯅꯦ ꯑꯗꯣ ꯂꯣꯏꯁꯤ ꯂꯣꯏꯁꯤꯟꯒꯦ ꯇꯧꯅꯦ ꯏꯃꯥꯟꯅꯕ ꯃꯥꯒꯤ ꯅꯨꯄꯤ ꯃꯃꯥꯡꯗ ꯏꯁꯩ ꯁꯛꯅꯕ ꯒꯤꯇꯔ ꯑꯃ ꯂꯩꯒꯦ ꯇꯧꯕꯀꯣ
ꯎ ꯅꯪꯁꯨ ꯍꯥꯏ ꯅꯣꯏꯗ ꯅꯣꯏ ꯁꯛꯄ ꯌꯥꯗꯦ ꯍꯥꯏꯔꯒꯅ
ꯀꯩ ꯍꯥꯏꯕ꯭ꯔꯥ
ꯁꯛꯑꯣꯅꯦ ꯁꯛꯑꯣꯅꯦ
ꯑꯦ ꯀꯗꯥꯏꯗꯒꯤ ꯑꯩ ꯏꯁꯥ ꯏꯁꯥꯑꯗꯤ ꯅꯣꯡ ꯆꯨꯔꯅꯤ
ꯅꯣꯡ ꯆꯨꯍꯟꯁꯦ
ꯆꯨꯍꯟꯅꯤꯡꯗꯦ ꯑꯩ ꯕꯖꯥꯔ ꯆꯠꯅꯤꯡꯉꯥꯏ ꯂꯩꯌꯦ
ꯅꯣꯏ ꯂꯧ ꯎꯕ꯭ꯔꯥ ꯈꯨꯟꯗ
ꯍꯣꯏꯅꯦ ꯍꯣꯏ ꯎ ꯑꯗꯨꯒ ꯍꯣꯏ ꯁꯨꯕꯅꯦ ꯑꯗꯨꯒ ꯎꯝ ꯏꯁꯤꯡ ꯂꯝꯕꯤ ꯃꯇꯛꯇ ꯂꯝꯕꯤ ꯅꯧꯅ ꯁꯦꯝꯕꯅꯤꯅꯀꯣ ꯑꯗꯨ ꯂꯩꯉꯣꯏꯁꯤꯡꯗꯣ ꯏꯁꯤꯡ ꯆꯥꯎꯕꯗ ꯏꯁꯤꯡ ꯆꯥꯎꯔꯛꯄꯗ ꯂꯣꯏ ꯄꯨꯁꯟꯕ ꯃꯈꯥꯔꯣꯝꯗ ꯏꯁꯤꯡꯅ ꯍꯣꯏꯅꯦ ꯑꯗꯨꯒ ꯌꯥꯗ꯭ꯔꯦ ꯑꯃꯨꯛꯀ ꯁꯦꯝꯕꯅꯦ
ꯎꯝ
ꯑꯩꯈꯣꯏ ꯆꯤꯡꯗꯗꯤ ꯆꯠꯂꯦ ꯅꯍꯥꯟꯁꯨ ꯂꯥꯁ ꯋꯤꯛ ꯇ
ꯎꯝ
ꯊꯦꯡꯖꯥ ꯅꯠꯇꯦ ꯏꯔꯥꯏ ꯅꯨꯃꯤꯠꯇꯧ
ꯎꯝ
ꯑꯩꯈꯣꯏ ꯏꯆꯦꯒꯤ ꯂꯧ ꯂꯤꯡꯕ ꯆꯠꯄꯅꯦ
ꯀꯗꯥꯏꯗ
ꯕꯤꯁꯦꯝꯄꯨꯔ ꯔꯣꯝꯗ
ꯎꯝ ꯍꯩꯕ꯭ꯔꯣꯅꯦ ꯂꯧꯕ ꯊꯕꯛ ꯁꯨꯕ
ꯑꯁ ꯑꯩꯗꯤ ꯀꯩꯅꯣ ꯃꯤꯇꯤꯟꯒ ꯃꯥꯟꯅꯕꯅꯦ ꯂꯧ ꯂꯤꯡꯕꯗ ꯍꯩꯕꯅꯦ ꯊꯕꯛ ꯈꯨꯗꯤꯡ ꯍꯩꯌꯦꯗ ꯀꯩ ꯍꯥꯏꯕ꯭ꯔꯥ
ꯍ ꯈꯨꯗꯤꯡ ꯍꯩꯌꯦ ꯀꯩꯀꯩ ꯍꯒꯦ ꯍꯥꯏꯔꯦ ꯀꯩꯀꯩ ꯍꯩꯒꯦ ꯍꯥꯏꯔꯛꯣ
ꯂꯩ ꯍꯥꯏꯌꯦꯗ ꯍꯥꯏꯕꯗꯤ ꯌꯥꯝꯅꯗꯤ ꯍꯩꯕ ꯅꯠꯇꯦ ꯑꯗꯣ ꯈꯔ ꯈꯔ ꯈꯔ ꯈꯔ ꯑꯗꯨꯝ ꯂꯣꯏ ꯈꯪꯕꯅꯦ ꯑꯩ ꯆꯤꯡ ꯃꯆꯥ ꯑꯣꯏꯕꯅꯤꯅꯀꯣ ꯑꯩꯣꯏꯗꯤ ꯆꯤꯡꯗꯗꯤ ꯊꯕꯛ ꯁꯨꯔꯒ ꯑꯗꯨꯝ ꯂꯥꯛꯅꯤꯅ ꯄꯩꯁꯥ ꯄꯥꯏꯔꯁꯨ ꯄꯥꯏꯗ꯭ꯔꯁꯨ ꯆꯤꯡꯗꯗꯤ ꯑꯗꯨꯝ ꯍꯥꯏꯕꯗꯤ ꯊꯕꯛꯄꯨꯗꯤ ꯑꯗꯨꯝ ꯂꯣꯏ ꯈꯪꯕꯅꯦꯕ
ꯎꯝ ꯐꯩꯌꯦ ꯑꯗꯣ ꯂꯥꯏꯐ ꯏꯁꯀꯤꯜꯅꯤ
ꯃꯥꯅꯦ ꯃꯥꯅꯦ
ꯑꯗꯨ ꯍꯩꯇ꯭ꯔꯗꯤ ꯀꯃꯥꯏ ꯍꯤꯡꯅꯤ
ꯃꯅꯦ ꯑꯩꯈꯣꯏ ꯆꯤꯡꯗ ꯑꯐꯕ ꯑꯃꯅ ꯇꯝꯄꯥꯛꯇꯒꯤ ꯍꯦꯟꯅ ꯑꯐꯕ ꯑꯃꯅ ꯊꯕ ꯀꯩꯅꯣ ꯊꯕꯛ ꯐꯪꯗ꯭ꯔꯁꯨꯀꯣ ꯁꯨꯔꯒ ꯆꯥꯅꯕ ꯃꯐꯝ ꯑꯗꯨꯝ ꯂꯩꯌꯦꯕ ꯍꯥꯏꯕꯗꯤ ꯂꯝ ꯂꯩꯕꯒꯤꯀꯣ ꯂꯧꯒꯨꯝꯕ ꯁꯨꯔꯒ ꯑꯩꯈꯣꯏ ꯂꯧ ꯂꯧꯗꯤ ꯀꯩꯅꯣ ꯑꯁ ꯑꯩ ꯈꯔ ꯈꯪꯗꯦ ꯃꯤꯡ ꯁꯤꯂꯗ
ꯀꯩꯅꯣ
ꯖꯨꯝ ꯀꯜꯇꯤꯚꯦꯁꯟꯗꯣ ꯈꯪꯉꯤꯀꯣ
ꯈꯪꯉꯦ ꯈꯪꯉꯦ ꯈꯪꯉꯦ ꯑꯗꯨꯅꯤꯗꯅ ꯋꯥꯕ
ꯀꯩ ꯑꯗꯨ ꯀꯩ ꯍꯥꯏꯕ꯭ꯔꯣ
ꯑꯗꯨꯝ ꯖꯨꯝ ꯍꯥꯏꯗ ꯃꯩꯇꯩꯂꯣꯟꯗ ꯍꯟꯗꯣꯛꯇꯦ ꯆꯤꯡꯂꯧ ꯍꯥꯏꯒꯗ꯭ꯔꯣ
ꯍꯣꯏ ꯆꯤꯡꯂꯧ ꯍꯥꯏꯔꯤ ꯆꯤꯡꯂꯧ ꯍꯥꯏꯔꯤꯁꯦ ꯑꯗꯨꯒ ꯑꯃꯅ ꯇꯝꯂꯧ ꯍꯥꯏꯔꯁꯤꯔ ꯀꯩ ꯀꯔꯤ ꯍꯥꯏꯕ꯭ꯔꯥ
ꯑ ꯇꯝꯄꯥꯛꯂꯧ ꯍꯥꯏ ꯇꯕꯅꯤꯅꯦ ꯎꯝ ꯑ ꯇꯒ ꯂꯑꯣ
ꯇꯝꯄꯥꯛ ꯂꯧꯕꯗꯤ ꯑꯩꯈꯣꯏꯗ ꯂꯩꯕꯨꯗꯤ ꯂꯩ ꯑꯗꯨ ꯃꯣꯏ ꯁꯨꯕꯗꯨꯁꯨ ꯑꯗꯨ ꯌꯥꯝꯅ ꯆꯥꯎ ꯁꯤ ꯇꯝꯄꯥꯛꯇꯒꯤ ꯇꯝꯄꯥꯛꯇꯒꯨꯝꯅ ꯆꯥꯎꯗꯦꯕ
ꯎꯝ
ꯑꯗꯨꯒ ꯆꯤꯡ ꯂꯧꯕꯗꯤ ꯆꯍꯤ ꯈꯨꯗꯤꯡ ꯑꯗꯨꯝ ꯁꯨꯕꯅꯦꯕ ꯍꯥꯏꯕꯗꯤ ꯂꯝ ꯌꯥꯎꯕ ꯃꯤꯁꯨ ꯌꯥꯎꯗꯕ ꯃꯤꯁꯨ ꯈꯨꯜ ꯑꯃꯗꯗꯤ ꯂꯝ ꯆꯥꯎꯕꯅꯤꯅꯀꯣ ꯖꯪꯒꯜꯗ ꯌꯥꯝ ꯆꯥꯎꯕꯅꯤꯅ
ꯎꯝ꯫
ꯑꯗꯨ ꯁꯨꯅꯕ ꯂꯝꯗꯣ ꯂꯩꯌꯦꯕ
ꯎꯝ꯫
ꯑꯗꯨ ꯑꯗꯨꯗ ꯑꯦꯟꯁꯥꯡ ꯅꯥꯄꯤ ꯊꯥꯔꯅꯤ
ꯌꯣꯟꯕ꯭ꯔꯥ ꯍꯟꯖꯥꯡ ꯅꯥꯄꯤꯗꯣ
ꯎꯝ ꯑꯗꯨꯒ ꯐꯧ ꯊꯥꯔꯅꯤ ꯂꯣꯏꯅ ꯊꯥꯔꯅꯤ ꯆꯍꯤ ꯑꯃꯃꯨꯗꯤ ꯑꯗꯨꯝ ꯆꯥꯅꯤꯡꯉꯥꯏ ꯑꯗꯨꯝ ꯂꯩꯌꯦꯕ ꯍꯥꯏꯗꯤ ꯑꯃꯅ ꯇꯝꯄꯥꯛꯇ ꯗꯤꯁꯑꯦꯠꯕꯥꯟꯇꯦꯖ ꯑꯃꯅ ꯂꯝ ꯂꯩ ꯇꯕꯥ ꯃꯤꯗꯤ ꯈꯔ ꯋꯥꯏꯀꯣ ꯍꯥꯏꯕꯗꯤ ꯒꯣꯕꯔꯃꯦꯟ ꯑꯥ
ꯆꯠꯒꯗꯕꯃꯤꯗꫭ
ꯖꯣꯕ ꯐꯪꯗꯕ ꯃꯤꯗꯣ
ꯎꯝ ꯆꯤꯡꯗ ꯑꯣꯏꯅ ꯂꯩꯈ꯭ꯔꯁꯤꯔꯅꯦ ꯑꯩꯕꯣ
ꯍꯣꯏꯅꯦ ꯂꯥꯎꯅꯦ ꯑꯩꯈꯣꯏꯗ
ꯎꯝ꯫ ꯅꯨꯡꯉꯥꯏ ꯁꯤꯗꯁꯨ ꯁꯤꯗ ꯂꯩꯕꯒꯤ ꯅꯨꯡꯉꯥꯏꯕꯁꯨ ꯑꯁ ꯈꯪꯗꯦ ꯑꯩꯈꯣꯏꯁꯨ ꯈꯨꯟꯗꯗꯤ ꯅꯨꯡꯉꯥꯏ ꯍꯥꯏꯗꯤ ꯊꯕꯛ ꯇꯧꯗ꯭ꯔꯁꯨ ꯀꯣ ꯑꯗꯨꯝ
ꯎꯝ꯫ ꯗꯤꯁꯑꯦꯠꯚꯥꯟꯇꯦꯖ ꯑꯦꯗꯚꯥꯟꯇꯦꯖꯇꯗꯤ ꯂꯩꯕ ꯈꯨꯗꯤꯡ ꯉꯥꯛꯇꯅꯦ
ꯎꯝ ꯑꯩꯗꯤ ꯑꯗꯣ ꯑꯅꯤ ꯌꯨꯝꯗꯣ ꯑꯅꯤ ꯂꯩꯅꯤꯡꯉꯦ꯫ ꯏꯝꯐꯥꯜꯗ ꯑꯃꯒ ꯈꯨꯜꯗ ꯑꯃ
ꯄꯥꯎꯗ ꯂꯝ ꯂꯩꯅꯤꯡꯕꯅꯦ ꯄꯩꯁꯥ ꯌꯥꯎꯗꯕꯒꯤꯅꯦ ꯑꯁ ꯂꯝꯕꯨ ꯂꯩꯔꯗꯤꯀꯣ ꯁꯤꯗ ꯌꯨꯝ ꯑꯃ ꯁꯥꯔꯒ ꯕꯔꯅ
ꯎꯝ ꯎꯝ ꯎꯝ
ꯕꯔꯥ ꯃꯃꯥꯟꯗꫭ ꯑꯗꯨꯅ ꯊꯕꯛ ꯐꯪꯂꯒ ꯃꯥꯟꯅꯕꯅꯦꯕ ꯃꯤ ꯑꯃꯗ
ꯎꯝ ꯍꯣꯏ ꯍꯣꯏ ꯍꯣꯏ
ꯌꯨꯝ ꯁꯪꯉꯒ ꯂꯩꯅꯤꯡꯉꯦ ꯑꯩꯗꯤ
ꯏꯍꯤ ꯍꯤ ꯍꯤ
ꯄꯩꯁꯥꯕꯨ ꯄꯥꯏꯔꯗꯤ ꯑꯁ ꯂꯝꯁꯨ ꯇꯥꯡꯃꯟꯕꯒꯤꯀꯣ ꯁꯤꯗ
ꯎꯝ ꯎꯝ ꯎꯝ
ꯑꯩꯈꯣꯏꯗꯗꯤ ꯂꯝ ꯌꯣꯟꯅꯗꯦ ꯍꯥꯏꯕꯗꯤ ꯈꯔ ꯈꯔ ꯀꯨꯏꯅ ꯂꯩꯔꯗꯤ ꯑꯗꯨꯝ ꯌꯣꯟꯕ ꯍꯧꯔꯅꯤꯗ ꯑꯩꯈꯣꯏꯔꯣꯝꯗꯁꯨ ꯍꯟꯗꯛꯄꯗꯤ ꯀꯩꯅꯣ ꯑꯩꯈꯣꯏ ꯑꯇꯣꯞꯄ ꯈꯨꯜꯗꯒꯤ ꯒꯤ ꯑꯩꯈꯣꯏ ꯑꯇꯣꯞꯄ ꯈꯨꯜꯗꯒꯤ ꯑꯩꯈꯣꯏ ꯈꯨꯜꯗ ꯂꯩꯅꯤꯡꯉꯗꯤꯀꯣ ꯍꯥꯏꯕꯗꯤ ꯄ꯭ꯔꯃꯅꯦꯟ ꯑꯣꯏꯅ ꯂꯩꯅꯤꯡꯉꯗꯤ ꯑꯗꯨꯝ ꯂꯝ ꯄꯤꯕꯅꯦꯕ ꯐ꯭ꯔꯤꯗ
ꯎꯝ ꯎꯝ ꯎꯝ ꯅꯣꯏꯒꯤꯖꯨ ꯑ ꯅꯤꯡꯊꯧꯔꯣ ꯈꯨꯜꯂꯥꯛ ꯈꯨꯜꯂꯥꯛꯄ ꯍꯥꯏꯗꯣꯏꯔꯣ
ꯈꯨꯜꯂꯛꯄ ꯍꯥꯏꯗꯨꯢꯅꯦꯕ
ꯎꯝ ꯎꯝ
ꯑꯩꯈꯣꯏ ꯎ ꯈꯨꯜ ꯂꯥꯛꯄ ꯈꯨꯟꯄꯨ ꯍꯥꯏꯕꯅꯤ ꯈꯨꯜ ꯂꯥꯛꯄꯗꯤ
ꯎꯝ
ꯀꯩ ꯍꯥꯏꯁꯦ ꯁꯦꯀꯦꯇ꯭ꯔꯤ ꯃꯣꯏꯒꯤ ꯁꯦꯀꯦꯇ꯭ꯔꯤꯗ ꯆꯜꯂꯤꯠꯂꯤ ꯆꯤꯌ꯭ꯔꯃꯦꯟꯅ ꯑꯃ
ꯎꯝ
ꯈꯨꯟꯄꯨ ꯍꯥꯏꯕꯅꯤꯗ ꯑꯗꯨꯅ ꯃꯄꯨꯀꯣ
ꯎꯝ ꯑꯗꯅ ꯂꯥꯏꯛ ꯂꯥꯏꯔꯤꯛ ꯄꯥꯔꯅꯤ ꯊꯕꯛ ꯈ ꯊꯕꯛ ꯇꯧꯔꯅꯤ ꯑꯗꯨꯒ ꯊꯕꯛ ꯇꯧꯔꯅꯤ ꯊꯕꯛ ꯇꯧꯕ ꯂꯣꯏꯔꯒ ꯂꯝ ꯂꯩꯔꯅꯤ ꯑꯗꯨꯒ
ꯎ
ꯂꯝ ꯂꯩꯔꯒ ꯌꯨꯝ ꯁꯥꯔꯅꯤ ꯌꯨꯝ ꯁꯥꯔꯒ ꯚꯔꯥ ꯊꯝꯃꯅꯤ ꯀꯩꯅꯣ ꯑꯗꯨ ꯅꯠꯇ꯭ꯔꯣ
ꯀꯥꯏꯗ
ꯏꯝꯐꯥꯜꯗ ꯑ
ꯑꯁ ꯏꯝꯐꯥꯜꯗꯗꯤ ꯂꯩꯕ ꯉꯝꯂꯔꯣꯏꯂꯝ
ꯉꯝꯅꯤꯗꯥ
ꯑꯩ ꯊꯕꯛ ꯐꯪꯕ ꯉꯥꯏꯔꯗꯤ ꯑꯁ ꯃꯃꯜ ꯑꯥ ꯀꯥꯔꯥꯅꯤꯗ
ꯍꯟꯗꯛ ꯑꯦ ꯍꯟꯗꯛ ꯑꯦꯛꯖꯥꯝ ꯊꯥꯗꯣꯏ ꯅꯠꯇ꯭ꯔꯣ
ꯃꯥꯅꯦ
ꯁꯦꯞꯇꯦꯝꯕꯔꯗ ꯀꯩꯅꯣ ꯍꯥꯏꯕꯗꯣ
ꯀꯩ ꯍꯥꯏꯕ꯭ꯔꯥ
ꯄꯩꯈꯥ ꯊꯥꯗꯣꯏ ꯅꯠꯇ ꯇꯣ ꯑꯦꯛꯖ
ꯃꯥꯅꯦ ꯃꯥꯅꯦ
ꯁꯦꯞꯇꯦꯝꯕꯔꯗꯔꯣ ꯀꯩꯅꯣ ꯑꯣꯏꯗꯥꯏꯅꯦ
ꯈꯪꯔꯦꯗ ꯑꯩꯈꯣꯏ ꯑꯩꯈꯣꯏ ꯂꯝꯗꯁꯨ ꯁꯤ ꯕꯤꯖꯤꯅꯦꯁꯀꯤꯁꯦ
ꯎꯝ
ꯑꯗꯨꯝ ꯇꯧꯅꯤꯡꯕ ꯃꯤꯒꯤꯗꯤ ꯑꯗꯨꯝ ꯐꯩꯗ ꯍꯥꯏꯕꯗꯤ ꯇ꯭ꯔꯦꯟ ꯏꯁꯇꯦꯁꯟꯗꯨ ꯌꯥꯎꯕꯅꯤꯅꯀꯣ
ꯎꯝ ꯎꯝ ꯎꯝ
ꯑꯣꯄꯣꯔꯆꯨꯅꯤꯇꯤꯗꯤ ꯌꯥꯝꯕꯗ
ꯎꯝꯦ ꯀ
ꯎꯝ
ꯅꯪ ꯀꯩ ꯑꯗꯨꯗꯤ ꯆꯥꯛ ꯆꯥꯗꯕꯤ ꯆꯠꯇꯣꯏꯔꯣ
ꯆꯥꯔꯒ ꯆꯠꯀꯅꯤ
ꯑꯣ ꯆꯥꯛꯀ ꯀꯔꯝ ꯀꯥꯟꯗꯗꯣꯏ
ꯏꯃꯥꯟꯅꯕ ꯀꯟꯅ ꯊꯣꯡꯉꯑ ꯍꯧꯖꯤꯛ
ꯅꯪ ꯀꯩꯅꯣ ꯇꯧꯕ꯭ꯔꯕ ꯑꯩ ꯅꯪꯒꯤ ꯂꯩꯃꯤꯟꯅꯕ ꯕ ꯑꯣꯏꯗꯣꯏꯔꯕ ꯀꯥ
ꯃꯦ ꯃꯦ ꯎꯝ ꯑ ꯃꯄꯥꯒꯤ ꯑꯃꯨꯛꯍꯜꯂꯥꯛꯄ ꯀꯣ ꯑꯗꯨꯒꯤ ꯏꯅꯥꯛꯇ ꯂꯩꯕꯅꯤꯅ
ꯎꯝ ꯂꯥꯏꯔꯤꯛꯇꯣ ꯄꯥꯎꯋꯣ ꯑꯗꯨꯗꯨꯒꯅꯦ ꯊꯕꯛꯇꯣ ꯈꯜꯂꯛꯑꯣꯁꯦ
ꯍ
ꯊꯕꯛ ꯈꯟꯅꯤꯡꯗ꯭ꯔꯣ ꯇꯣꯂꯣꯞ ꯆꯥꯅꯤꯡꯗ꯭ꯔꯣ
ꯆꯅꯤꯡꯉꯦ
ꯑꯗꯨꯅꯦ ꯇꯣꯂꯣꯞ ꯆꯥꯔꯗꯤ ꯅꯨꯡꯉꯥꯏꯗꯣꯏꯅꯦ ꯍꯥꯏꯕ ꯅꯨꯡꯉꯥꯏꯔꯣꯏꯗ꯭ꯔꯥ
ꯅꯨꯡꯉꯥꯏꯅꯤ
ꯑꯗꯨꯅꯦ
ꯕꯤꯖꯤꯅꯦꯁ ꯃꯦꯟꯁꯨ ꯑꯣꯏꯍꯟꯅꯤꯡ ꯑꯣꯏꯅꯤꯡꯉꯦ
ꯑꯣ ꯄꯩꯁꯥ ꯍꯥꯟꯅ ꯏꯟꯚꯦꯁ ꯇꯧꯗꯣꯏꯅꯤꯅ ꯇꯣꯂꯣꯞ ꯆꯥꯔꯕ ꯃꯇꯨꯡꯗ ꯇꯣꯂꯣꯞ ꯂꯣꯏꯔꯀꯥꯟꯗ
ꯁ ꯑꯩꯈꯣꯏ ꯑꯩꯈꯣꯏꯔꯣꯝꯗꯀꯣ
ꯎꯝ
ꯄꯩꯁꯥ ꯍꯥꯏꯕꯤ ꯑꯩꯈꯣꯏ ꯀꯦꯞꯁ ꯏꯟꯖꯟ ꯂꯩꯔꯗꯤ ꯑꯩꯈꯣꯏ ꯈꯨꯠꯇ ꯄꯩꯁꯥ ꯂꯩꯔꯗꯤꯀꯣ ꯑꯁ ꯕꯤꯖꯤꯅꯦꯁꯇꯤ ꯐꯖꯅ ꯇꯧꯕ ꯌꯥꯏ ꯍꯥꯏꯕꯗꯤ ꯄꯩꯁꯥꯗꯨ ꯌꯥꯝꯒꯗꯕꯅꯦꯕ
ꯎꯝ
ꯄꯩꯁꯥ ꯄꯥꯏꯕ ꯃꯤꯅ ꯑꯃꯨꯛ ꯄꯥꯏꯕ ꯑꯗꯨꯝ ꯄꯥꯏꯕ ꯑꯩꯈꯣꯏꯔꯣꯝꯗ ꯍꯥꯏꯕꯗꯤ ꯁꯤ ꯏꯁꯇꯦꯁꯟꯗ ꯄꯣꯠ ꯂꯩꯔꯒ ꯑꯃꯨꯛ ꯌꯣꯟꯕꯗꯣ ꯇ꯭ꯔꯦꯞ ꯇꯔꯤ ꯇ ꯇꯔꯥꯃ ꯆ ꯀ꯭ꯔꯣꯔꯗꯣ ꯑꯗꯨꯝ ꯕꯤꯖꯤꯅꯦꯁ ꯇꯧꯕꯅꯦꯕ ꯊꯥꯔꯇꯤ ꯂꯥꯛꯁ ꯇ꯭ꯋꯦꯟꯇꯤ ꯂꯥꯛꯁ ꯀꯨꯝꯕ ꯑꯩꯈꯣꯏ ꯈꯨꯠꯇ ꯂꯩꯔꯗꯤ ꯑꯁ ꯐꯖꯅ ꯇꯧꯕ ꯌꯥꯕꯅꯦ
ꯑꯁ ꯑꯗꯣ ꯅꯪ ꯉꯝꯃꯛꯈꯤꯅꯤ ꯀꯩꯗꯧꯔꯒꯦ
ꯎꯝ
ꯉꯝꯃꯣꯏ ꯈꯜꯂꯤꯔꯣ
ꯀꯞꯆ ꯍꯥꯏꯒꯤꯅꯞꯆ ꯌꯦꯡꯒꯨꯝꯕ ꯇ ꯀꯣ ꯑꯗꯨꯝ ꯕꯤꯖꯤꯅꯦꯁ ꯇꯧꯧꯕꯅꯦꯕ ꯑꯩꯈꯣꯏ ꯃꯤꯁꯤꯡꯁꯨ
ꯎꯝ
ꯗꯤꯁꯇ꯭ꯔꯤꯛ ꯗꯤꯁꯇ꯭ꯔꯤꯛꯇ ꯁꯄ꯭ꯂꯥꯏ ꯇꯧꯔꯒ
ꯅꯪꯁꯨ ꯍꯧ ꯅꯪꯁꯨ ꯇꯣꯂꯣꯞ ꯆꯥꯔꯀꯥꯟꯗ ꯄꯩꯁꯥ ꯃꯌꯥꯝ ꯂꯩꯔꯀꯥꯟꯗ ꯇꯧꯔꯛꯇꯣꯏꯅꯤ ꯀꯩꯅꯣ